ꯍꯂꯣ
ꯇꯥꯢꯌꯦ
ꯇꯥꯕ꯭ꯔꯣ ꯀꯩꯗꯧꯔꯤꯒꯦ
ꯑꯩ ꯆꯥꯛ ꯆꯥꯔꯦ ꯑꯗꯨꯒ ꯐꯝꯃ ꯂꯩꯔꯝꯕꯅꯦ ꯅꯪꯗꯤ ꯀꯩꯗꯧꯔꯤꯅꯣ
ꯑꯣ ꯀꯔꯤ ꯅꯪ ꯀꯣꯂꯦꯖ ꯀꯩꯀꯥ ꯀ꯭ꯂꯥꯁ ꯀꯩꯀꯥꯗꯤ ꯆꯠꯂꯨꯗ꯭ꯔꯕꯣ
ꯀꯣꯂꯦꯖ ꯀ꯭ꯂꯥꯁ ꯆꯠꯂꯦ ꯑꯗꯨꯒ ꯍꯜꯂꯛꯑꯦ ꯆꯥꯛ ꯆꯥꯊꯣꯛꯑꯦ ꯑꯗꯨꯒ ꯂꯩꯔꯝꯕꯅꯦ
ꯑꯣ ꯑꯗꯣ ꯏꯟꯖꯥꯡꯗꯤ ꯀꯔꯤ ꯏꯟꯖꯥꯡ ꯆꯥꯒꯦ
ꯏꯟꯖꯥꯡꯗꯣ ꯌꯨꯝꯗꯒꯤ ꯏꯃꯥꯟꯅꯕꯤꯒꯤ ꯄꯣꯠ ꯄꯤꯔꯛꯄꯒꯤ ꯁꯧꯒ꯭ꯔꯤ ꯊꯣꯡꯕ ꯆꯥꯢꯌꯦ ꯅꯪꯗꯤ ꯀꯔꯤ ꯀꯔꯤ ꯆꯥꯔꯒꯦ ꯑꯌꯨꯛꯅ ꯀꯔꯤ ꯕ꯭ꯔꯦꯛꯐꯥꯁ ꯆꯥꯔꯒꯦ
ꯑꯩꯗꯤ ꯁꯨꯝꯃꯥꯢ ꯇꯧꯔꯦ ꯉꯁꯤꯗꯤ ꯌꯥꯍꯧꯗꯨ ꯈꯔ ꯊꯦꯡꯈ꯭ꯔꯦ ꯑꯗꯣ ꯌꯥꯍꯧꯗꯣ ꯈꯔ ꯊꯦꯡꯕꯒꯤ ꯑꯩ ꯑꯗꯣ ꯕ꯭ꯔꯦꯛꯐꯥꯁ ꯇ ꯆꯉꯥꯡꯗꯣ ꯕꯤꯁꯀ꯭ꯌꯨꯠ ꯈꯔꯒ ꯑꯗꯨꯃꯥꯢꯅ ꯆꯥꯔꯦ ꯑꯗꯨ ꯂꯣꯢꯔꯒ ꯑꯩꯗꯣ ꯏꯔꯨꯖꯕ ꯈꯣꯠꯄ ꯇꯧꯔꯒ ꯏꯔꯨꯖꯕ ꯈꯣꯠꯄ ꯇꯧꯔꯒ ꯑꯩꯗꯣ ꯑꯃꯨꯛ ꯀ꯭ꯂꯥꯁ ꯆꯠꯅꯕ ꯈꯣꯠꯅꯕ ꯂꯣꯢꯁꯤꯜꯂꯦ ꯂꯣꯢꯁꯤꯜꯂꯒ ꯑꯩꯗꯣ ꯀꯩꯅꯣ ꯇꯧꯔꯦ ꯑꯥ ꯆꯝꯐꯨꯠ ꯀꯩꯀꯩ ꯐꯨꯠꯂꯒ ꯉꯍꯥꯟꯈꯩꯗꯤ ꯄꯨꯔꯒ ꯆꯠꯄꯅꯦ ꯑꯌꯨꯛꯇꯣ ꯑꯗꯣ ꯉꯁꯤꯗꯤ ꯌꯥꯍꯧ ꯊꯦꯡꯈ꯭ꯔꯕꯅꯤꯅ ꯑꯩꯗꯣ ꯃꯦꯁꯀꯤ ꯑꯩꯈꯣꯢꯒꯤ ꯄꯤꯕ ꯄꯤꯕꯗꯣ ꯍꯋꯥꯢ ꯍꯋꯥꯢ ꯊꯣꯡꯕꯒ ꯀꯪꯍꯧꯒꯗꯣ ꯑꯗꯨ ꯆꯥꯛꯅꯦ ꯄꯨꯔꯒ ꯑꯗꯨꯝ ꯆꯥꯔꯦ ꯑꯗꯨꯒ ꯑꯩꯗꯣ ꯑꯩꯈꯣꯢꯒꯤ ꯀꯦꯟꯇꯤꯟꯗꯒꯤ ꯀꯩꯅꯣꯗꯣ ꯌꯦꯟ ꯑꯉꯧꯕꯗꯣ ꯑꯗꯨ ꯂꯧꯔꯦ ꯑꯗꯨꯒ ꯑꯗꯨꯝ ꯆꯥꯔꯒ ꯂꯣꯢꯁꯤꯟꯈ꯭ꯔꯦꯗ ꯉꯁꯤꯒꯤ ꯌꯥꯅꯕ ꯅꯪꯗꯤ ꯑꯍꯥꯎ ꯑꯍꯥꯎꯕ ꯌꯥꯝꯅ ꯆꯥꯢꯅ ꯅꯪꯗꯤ ꯅꯁꯥꯁꯨ ꯌꯥꯝꯅ ꯐ ꯐꯔꯝꯒꯗꯕ ꯃꯥꯜꯂꯦ ꯑꯍꯥꯎꯕ ꯆꯥꯕꯒꯤ
ꯑꯍꯥꯎꯕꯁꯦ ꯌꯨꯝꯗꯒꯤ ꯄꯣꯠ ꯄꯤꯔꯤꯀꯥꯟꯗꯗꯤ ꯍꯥꯎ
ꯇꯥꯗꯕ꯭ꯔꯣ ꯇꯥꯕ꯭ꯔꯣ ꯇꯥꯗꯕ꯭ꯔꯣ